ꯍꯜꯂꯣ
ꯍꯜꯂꯥꯎ
ꯇꯥꯕ꯭ꯔꯣ ꯎꯝ
ꯑꯣ ꯇꯥꯢꯌꯦ ꯇꯥꯢꯌꯦ ꯍꯜꯂꯣꯑꯣ
ꯇꯥꯏ ꯇꯥꯏꯌꯦ
ꯀꯗꯧꯔꯤꯅꯣ ꯍꯥ
ꯑꯩꯗꯤ ꯅꯪꯉꯣꯟꯗ ꯍꯤꯞꯄꯒ ꯂꯩꯔꯦ
ꯌꯣꯜ ꯌꯦꯡꯗ꯭ꯔꯣ
ꯎꯪ꯬꯬
ꯀꯩꯒꯤ
ꯑꯥꯁ ꯌꯦꯡꯅꯤꯡꯗꯦꯗ ꯗꯇꯥ ꯍꯥꯞ ꯂꯣꯏꯈ꯭ꯔꯦ ꯅꯥꯏꯟꯇꯤ ꯌꯧꯈ꯭ꯔꯦ
ꯏꯁ ꯌꯥꯗꯦꯀꯣ ꯃꯤꯗꯤ
ꯎꯪ ꯅꯪ ꯈꯣꯟꯖꯦꯜ ꯌꯥꯝ ꯄꯤꯛꯅ ꯇꯥꯏꯅꯦ
ꯑꯣꯑꯣ ꯌꯥꯔꯕꯣ ꯍꯧꯖꯤꯛꯇꯤ
ꯑꯣ ꯌꯥꯢ ꯂꯥꯞꯅ ꯊꯝꯕꯒ ꯆꯞ ꯃꯥꯟꯅꯕ ꯀꯣ ꯐꯣꯟꯗꯣ
ꯎꯪꯎꯪ
ꯀꯩ ꯏꯟꯖꯥꯡ ꯆꯥꯔꯒꯦ
ꯑꯥꯍ ꯏꯔꯣꯟꯕ
ꯏꯔꯣꯟꯕ ꯑꯣꯏꯅ ꯍꯥꯎꯔꯅꯤꯗ ꯑꯩꯈꯣꯏꯗꯤ ꯑꯩꯁ ꯃꯊꯦꯜꯒ ꯑꯃꯇ ꯇꯧꯗꯦ ꯉꯁꯤ ꯈꯥꯃꯦꯟ ꯑꯈꯥꯕ ꯑꯣꯏꯅ ꯆꯥꯔꯦ
ꯎꯍꯨꯡ ꯑꯁ ꯅꯪꯗꯤ ꯀꯩ ꯆꯥꯔꯒꯦ
ꯀꯧꯏꯟꯖꯥꯡ ꯏꯟꯖꯥꯡ ꯍꯥꯏꯕ꯭ꯔꯣ
ꯎꯪ
ꯈꯥꯃꯦꯟ ꯑꯈꯥꯕꯒ ꯑꯂꯨ ꯊꯣꯡꯏ ꯑꯥ
ꯍꯥꯎꯏꯅꯦ ꯍꯧꯖꯤꯛꯇꯤ
ꯆꯠꯅꯤꯡꯗꯔ꯭ꯦꯗꯥ ꯏꯟꯗꯣꯝꯆꯥ ꯐꯝꯃꯤ ꯏꯟꯖꯥꯡ ꯍꯥꯎꯇꯦꯁꯤ
ꯆꯥꯆꯥꯒꯗꯕꯅꯤ ꯅꯣꯡ ꯐꯥꯗꯣꯛꯇꯤ ꯍꯦꯟꯖꯥꯡ ꯍꯥꯎꯅ ꯆꯥꯕꯖꯨ ꯂꯩꯕꯅꯤ
ꯍꯟꯗꯛ ꯃꯔꯛ ꯍꯟꯖꯥꯡꯖꯦ ꯍꯥꯎꯃꯟ ꯍꯥꯎꯗꯕꯒꯤ ꯆꯥꯛꯁꯨ ꯆꯥꯅꯤꯡꯗꯦꯅꯦ
ꯑꯗꯨꯗꯤꯀꯣ ꯐꯣꯟ ꯇꯧꯔꯒ ꯑꯗꯨꯝ ꯇꯧꯔꯗꯅ ꯑꯩꯁꯨ ꯉꯁꯤ ꯉꯁꯤ ꯆꯥꯕꯗꯣ ꯆꯥꯛ ꯆꯥꯕꯗꯣ
ꯎꯝ
ꯌꯦꯟꯖꯥꯡ ꯍꯧꯃꯟꯗꯕꯩ ꯀꯩꯅꯣ ꯑꯥ ꯋꯟꯒꯤ ꯃꯨꯛꯄꯥꯡꯒꯨꯝꯕ ꯌꯨꯇꯨꯕꯇ ꯊꯥꯔꯒ ꯑꯗꯨꯝ ꯌꯦꯡꯉꯤꯅꯤ ꯃꯆꯥ ꯑꯃꯥ
ꯇꯥꯕ꯭ꯔꯣ
ꯇꯥꯏ ꯇꯥꯏ
ꯎꯝ ꯋꯥ ꯃꯟꯕꯩ ꯌꯥꯗ꯭ꯔꯦꯅꯦ ꯅꯠꯇ꯭ꯔꯒ ꯀꯣꯜ ꯇꯧꯔꯒ ꯑꯗꯨꯝ ꯇꯧꯔ ꯆꯥ
ꯍꯌꯦꯡꯗꯤ ꯀꯥꯏ ꯆꯠꯀꯥꯅꯤ
ꯆꯠꯂꯣꯏꯗ ꯅꯨꯡ ꯉꯥꯁꯤ ꯂꯩꯕ ꯒꯨꯝ ꯑꯗꯨꯝ ꯂꯩꯅꯤꯗ
ꯎꯝ
ꯇꯨꯝꯗꯤ ꯇꯤꯡ ꯇꯨꯝꯅꯤꯡꯕ ꯍꯧꯔꯦꯍꯦ ꯐꯝ ꯃꯔꯥꯡ ꯈꯪꯗ ꯄꯨꯡ ꯇꯔꯥꯒ ꯇꯥꯁꯤꯜꯂꯛꯑꯦ ꯇꯔꯥ ꯃꯈꯥꯏ ꯇꯥꯔꯦꯅꯤ
ꯑꯩꯗꯤ ꯕꯣꯜ ꯌꯦꯡꯅꯒ ꯂꯩꯅꯤꯅꯦ
ꯑꯣ ꯍꯧꯖꯤꯛ ꯍꯥꯞꯄ꯭ꯔꯣ
ꯍꯧꯖꯤꯛ ꯍꯥꯞꯇꯅ ꯑꯩ ꯌꯨꯝꯗ ꯍꯧꯖꯤꯛ ꯌꯨꯝꯗ ꯂꯩꯇꯦꯗ ꯌꯨꯝꯗ ꯌꯦꯡꯕ ꯅꯠꯇꯦꯗ ꯑꯩꯈꯣꯏ ꯌꯨꯝ ꯑꯃꯒꯤ ꯅꯥꯀꯟ ꯑꯃꯒꯤꯗ
ꯑꯣ ꯑꯣ
ꯑꯗꯨꯗ ꯌꯦꯡ ꯂꯩꯕꯅꯦ ꯃꯤ ꯌꯥꯝꯕꯗ
ꯕꯣꯜ ꯌꯦꯡꯗꯦ ꯑꯁ ꯃꯤ ꯌꯥꯝꯗꯤ ꯌꯦꯡꯕ ꯅꯨꯡꯉꯥꯏꯕꯅꯦ ꯑꯁ ꯏꯇꯪ ꯏꯊꯟ ꯑꯗꯨꯒꯨꯝꯕ ꯌꯦꯡꯕꯗꯤ ꯑꯦꯁ ꯌꯥꯗꯅꯤ
ꯌꯨꯝꯗꯁꯨ ꯃꯤ ꯈꯣꯏ ꯃꯊꯛ ꯀ ꯀꯥꯡꯕꯨꯗ ꯑꯩꯈꯣꯏ ꯌꯨꯝꯗ ꯂꯩꯔꯗꯤ ꯅꯣꯏ ꯗꯤꯑꯦꯝ ꯂꯩꯌꯦ ꯑꯈꯣꯏꯗꯤ
ꯑꯗꯩ ꯌꯨꯝꯗꯁꯨ ꯇꯟꯗꯕ ꯍꯥꯌꯦꯡꯁꯦ ꯈꯪꯗꯦ ꯈꯁ ꯒꯗ꯭ꯔꯥ ꯈꯪꯗꯦ ꯏꯁ
ꯑꯩ ꯂꯧꯎ ꯆꯟꯅꯤꯡꯉꯁꯦ ꯇꯜꯂꯦ
ꯑꯣ ꯅ ꯅꯣꯏ ꯂꯧꯗ ꯂꯥꯞꯄꯣ
ꯂꯥꯞꯄꯦ ꯑꯗꯨꯒꯤꯅꯤ ꯂꯧ ꯂꯧꯁꯤ ꯁꯨꯅꯤꯡꯉꯥꯏ ꯂꯩꯇ꯭ꯔꯦꯗ ꯈꯣꯏꯔꯒ ꯍꯨꯅꯤꯉꯤꯡ ꯍꯨꯅꯤꯡꯉꯝꯅꯤꯉꯥꯏ ꯈꯨꯟ ꯉꯥꯏ ꯈꯛꯇ ꯉꯥꯏ ꯑꯥ
ꯑꯣ
ꯒꯥꯔꯤ ꯂꯩꯔꯤꯗꯤ ꯍꯌꯦꯡ ꯈꯣꯏꯔꯗꯤ ꯍꯌꯦꯡ ꯈꯣꯏꯔꯗꯤ ꯍꯪꯆꯤꯛ ꯂꯣꯏꯒꯅꯤ
ꯎꯝ
ꯑꯩꯈꯣꯏꯁꯨ ꯂꯣꯏ ꯇꯨꯝꯖꯥꯔꯅꯤ ꯕꯣꯏ ꯌꯥ ꯂꯩꯖꯔꯣꯏ
ꯑꯣꯍꯣ ꯈꯣꯏꯁꯨ ꯑꯁ ꯇꯝꯗ꯭ꯔꯤꯉꯩ ꯏꯃꯥ ꯂꯩꯇꯦꯒꯗ ꯑꯗꯨꯝ ꯋꯥꯔꯤ ꯁꯥꯏ ꯁꯤ ꯌꯥꯝ ꯊꯦꯡꯉ ꯇꯧꯃꯤꯅꯦ ꯑꯩꯈꯣꯏꯁꯦ
ꯊꯦꯡꯅ ꯇꯨꯝ ꯐꯕꯅꯤꯅ ꯊꯦꯡꯉ ꯇꯨꯝꯃꯒ ꯊꯦꯡꯅ ꯍꯧꯒꯠ ꯑꯁ ꯃꯊꯥ ꯌꯥꯝ ꯁꯥꯏꯗ
ꯀꯩꯕ
ꯃꯊꯥ ꯌꯥꯝ ꯁꯥꯏ ꯍꯟꯗꯛꯁꯦ
ꯑꯩ ꯀꯩ ꯁꯥꯕ꯭ꯔꯅꯦ ꯀꯩ ꯅꯨꯡꯉꯥꯏꯇꯕ ꯂꯩꯔꯒꯦ ꯅꯨꯄꯤ ꯃꯔꯝꯗꯔꯣ ꯅꯨ ꯄꯤ ꯑꯉꯥꯡꯔꯣ
ꯅꯨꯄꯤ ꯊꯤꯅꯤꯡꯉꯤꯅꯦ ꯃꯔꯛ ꯃꯔꯛꯇꯗꯤ ꯊꯤꯅꯤꯡꯉꯦ ꯉꯍꯥꯟ ꯃꯥ ꯊꯣꯔꯛꯗꯣ ꯐꯥꯔꯨꯁꯤꯔ ꯈꯜꯂꯦ ꯉꯍꯥꯟ ꯃꯥ ꯊꯣꯔꯛꯕꯗ ꯑꯁ ꯌꯨꯝꯗ ꯒꯔꯤ ꯄꯨꯁꯤꯂ ꯆꯔ ꯈꯟꯂꯤꯃꯤ
ꯎꯝ ꯑꯗꯨꯗꯤ ꯌꯥꯔꯦꯍꯦ ꯃꯇꯥꯡ ꯃꯇꯝ ꯆꯥꯗꯅ ꯅꯨꯄꯤ ꯃꯁꯥꯅ ꯌꯥꯔꯛꯇ꯭ꯔꯗꯤ ꯀꯩꯗꯧꯔꯨꯅꯤ
ꯅꯣꯡꯃ ꯅꯣꯡꯃꯗꯤ ꯑꯗꯨꯝ ꯀꯩꯅꯣ ꯇꯧꯅꯤꯡꯉꯤꯅ
ꯑꯃ ꯁꯤꯟꯅꯤꯡꯉꯤꯅꯦ ꯑꯁ ꯑꯩ ꯑꯩ ꯅꯉꯣꯟꯗ ꯍꯥꯏꯕꯗꯣ ꯑꯁꯤ ꯐꯖꯩ ꯐꯖꯩ ꯍꯥꯏꯕꯗꯣ
ꯑ
ꯑꯗꯨꯗ ꯑꯁ ꯃꯥ ꯑꯗꯨꯗ ꯑꯗꯨꯝ ꯉꯥꯎꯔ ꯂꯩꯔꯦꯅꯦ ꯑꯁ ꯐꯖꯩꯌꯦ
ꯃꯃꯤꯠ ꯀꯨꯏꯌꯦꯡꯗꯨꯒ ꯑꯩꯅ ꯊꯥꯔꯛꯈꯤꯕꯗꯣ ꯑꯁ ꯃꯥꯗꯣ ꯌꯥꯝ ꯀ꯭ꯔꯤ ꯍꯥꯏꯁꯤꯔꯥ ꯀꯨꯆꯨ ꯀꯨꯃꯦꯟ ꯊꯣꯛꯇꯕ ꯃꯤꯅꯦ ꯀꯨꯆꯨ ꯀꯨꯃꯦꯟ ꯊꯣꯛꯇꯦꯕ
ꯑꯁ ꯋꯥꯡꯗꯤ ꯋꯥꯡ ꯆꯥꯎꯋꯦꯍꯦ ꯃꯤꯗꯤ
ꯎꯝ ꯃꯤꯗꯤ ꯋꯥꯡ ꯆꯥꯎꯔꯦ ꯙꯔꯥ ꯐꯔꯦ
ꯙꯔꯥꯗ ꯐꯩ ꯑꯩꯁꯨ ꯑꯩꯒ ꯏꯕꯥꯅꯤꯒ ꯇꯧꯔꯗꯤ ꯑꯩꯁ
ꯑ
ꯐꯗꯤ ꯐꯖꯩꯍꯦ ꯊꯤꯕꯁꯨ ꯅꯠꯇꯦꯍꯦ ꯋꯥꯡꯁꯨ ꯋꯥꯡ ꯆꯥꯎꯋꯦ
ꯏꯄꯥꯟꯗꯉꯣ
ꯃꯈꯣꯟꯗꯨ ꯌꯥꯝ ꯇꯥꯕꯗ ꯅꯤꯛ ꯅꯨꯡꯁꯤꯅꯦ
ꯇꯩ
ꯈꯨꯜ ꯈꯨꯜ ꯈꯣꯏꯒꯤ ꯃꯤ
ꯂꯔꯦꯍꯦ ꯅꯪꯖꯨ ꯑꯩꯍꯥ ꯅꯣꯏꯗꯤ ꯊꯕꯛꯁꯨ ꯆꯠꯇꯦ ꯆꯠꯇꯕꯅꯤꯅ ꯅꯨꯡꯉꯥꯏꯔꯦꯅꯦ
ꯎꯝ ꯈꯔ ꯈꯔꯗꯤ ꯅꯨꯡꯉꯥꯏꯌꯦ ꯍꯥꯏꯇꯥꯔꯦ ꯑꯁ ꯊꯕꯛ ꯆꯠꯇ꯭ꯔꯁꯨ ꯅꯨꯡꯉꯥꯏꯇꯦꯗ ꯋꯥꯏꯌꯦꯗ
ꯇ꯭ꯔꯤꯕꯣ ꯅꯣꯏꯕꯣ
ꯁꯨꯕꯗꯤ ꯍꯧꯗꯤ ꯍꯧꯔꯦ ꯑꯗꯣ ꯑꯁ ꯐꯩꯗꯣꯝ ꯃꯔꯤ ꯃꯉꯥꯔ ꯑꯗꯣ ꯏꯁꯤꯡ ꯂꯩꯇꯕꯒꯤꯀꯣ ꯏꯁꯤꯡ ꯂꯩꯗꯤ ꯂꯩꯕ ꯈꯔ ꯈꯔ ꯂꯩꯕ ꯑꯗꯨ ꯆꯪꯕ ꯌꯥꯗꯕ ꯌꯥꯝꯗꯤ ꯑ ꯌꯥꯝꯁꯨ ꯂꯩꯇꯕ ꯑꯗꯨꯒꯤꯅꯤ
ꯅꯪ ꯀꯩꯅꯣ ꯇꯧꯕ ꯌꯥꯗ꯭ꯔꯣ ꯅꯪ ꯆꯠꯇꯤ ꯅꯪ ꯅꯪ ꯆꯠꯇꯤ ꯆꯠꯄ꯭ꯔꯣ ꯂꯧꯕꯕꯣ
ꯑꯁꯥꯝꯗ ꯐꯥꯎ ꯆꯠꯇ꯭ꯔꯤꯌꯦ
ꯂꯥꯢꯠ ꯆꯠꯇ꯭ꯔꯒ ꯏꯁꯤꯡ ꯂꯩ ꯉꯁꯤ ꯆꯠꯇ꯭ꯔꯣ ꯅꯣꯢ ꯉꯁꯤ ꯆꯠꯄ꯭ꯔꯣ
ꯆꯠꯇꯦꯗ ꯂꯧ ꯌꯩꯕ ꯃꯇꯝꯗ ꯑꯣꯏꯅ ꯆꯠꯈ꯭ꯔꯒꯦ
ꯂꯧ ꯂꯧꯔꯥꯡꯒꯨꯝꯕꯖꯤ ꯁꯨ ꯂꯩꯔꯕꯣ
ꯂꯧꯔꯥꯡꯒꯨꯝꯗꯤ ꯑꯥ ꯈꯔ ꯁꯨꯕ ꯂꯣꯏꯗꯕ ꯃꯥꯜꯂꯦ
ꯏꯃꯥꯗꯤ ꯀꯞꯀꯜꯂꯤꯅꯦ
ꯉꯍꯥꯟ ꯅꯣꯏ ꯀꯃꯜꯗ ꯀꯨꯝꯂꯛꯄꯗꯣ ꯂꯧ ꯆꯪ ꯆꯥꯍꯟꯕ ꯌꯥꯗ꯭ꯔꯣ
ꯑꯩ ꯃꯥꯖꯨ ꯑꯥꯁ ꯌꯥꯅꯤꯅꯦ
ꯌꯥꯝ ꯁꯣꯟꯕ꯭ꯔꯥ ꯈꯪꯗꯦꯅꯦ
ꯊꯕꯛ ꯀꯨꯝꯕ ꯃꯣꯠꯄꯥ ꯑꯃꯣꯠ-ꯑꯀꯥꯏ ꯇꯧꯕꯗꯣ
ꯌꯥꯝ ꯍꯩꯅꯗꯕ ꯥꯜꯂꯦꯅꯦ ꯃꯣꯏꯁꯦ
ꯈꯪꯉꯤ ꯈꯪꯉꯤ
ꯃꯤꯗꯤ ꯆꯥꯎꯈꯠꯄꯅꯤꯅ
ꯑꯣꯏꯔꯣꯢꯅꯦ
ꯑꯅꯧꯕ ꯊꯥꯛꯇ ꯂꯩꯕꯅꯤꯅ
ꯎꯪ ꯅꯨꯡꯉꯥꯏꯒꯗꯧꯕ ꯀꯥꯡꯕꯨꯨꯅꯤꯅꯦ ꯑꯥꯁ ꯈꯪꯗ꯭ꯔꯦꯗ ꯀꯃꯥꯏꯅ ꯇꯧꯅꯤ ꯒ꯭ꯌꯥꯟ ꯇꯥꯗ꯭ꯔꯦ ꯂꯧ ꯃꯇꯝꯖꯤꯗ ꯃꯊꯥ ꯌꯥꯝ ꯁꯥꯢꯅꯦ
ꯑꯥ ꯅꯨꯄꯤ ꯊꯤꯔꯨꯅꯨ ꯅꯪꯗꯤ
ꯎꯪꯈ ꯀꯗꯥꯢꯗꯒꯤ ꯅꯨꯄꯤꯗꯨ ꯊꯤꯒꯦ ꯅꯣꯏ ꯄꯤꯖꯒꯗ꯭ꯔꯣ
ꯍꯨꯡ
ꯅꯨꯄꯤ ꯊꯤꯔꯒꯦ ꯅꯣꯏ ꯀꯔꯤ ꯀꯩꯅꯣ ꯏꯁꯀꯤꯝ ꯄꯤꯔꯒꯦꯔ
ꯄꯤꯒꯦ ꯄꯤꯒꯦ ꯃꯣꯔꯣꯛ ꯄꯤꯒꯦ
ꯃꯣꯔꯣꯛꯑꯗꯤ ꯌꯥꯔꯣꯏꯍꯦ ꯊꯕꯛ ꯑꯃ ꯍꯥꯞꯄꯤꯌꯨ
ꯍꯥꯞꯄꯤꯒꯦ ꯕꯤꯗꯤꯑꯦꯐ ꯑꯣꯢꯔꯣꯗꯅ
ꯍꯟꯗꯛ-ꯃꯔꯛꯁꯤ ꯕꯤ ꯗꯤ ꯑꯦꯐ ꯆꯪꯕ ꯌꯥꯗ꯭ꯔꯦꯅꯦ
ꯅꯪ ꯇ꯭ꯔꯥꯏ ꯇꯧꯔꯤꯔꯣ
ꯇꯧꯒꯦꯔ ꯇꯧꯖꯤꯔ ꯈꯜꯃꯤꯅꯤ ꯕꯤ ꯗꯤ ꯑꯦꯐ ꯐꯥꯎ ꯑꯥꯁ ꯆꯪꯅꯤꯉꯥꯏ ꯌꯥꯗ꯭ꯔꯦꯅꯦ ꯍꯧꯖꯤꯛꯀꯥꯟ ꯃꯇꯝꯖꯦ ꯍꯥꯟꯅꯗꯤ ꯏꯂꯥꯏ ꯂꯥꯢꯅ ꯆꯪꯕꯅꯦꯕ
ꯕꯤꯗꯤ ꯑꯦꯐꯅꯕꯨ ꯐꯔꯦꯗ
ꯐꯕꯅꯦ ꯐꯕꯅꯦ ꯃꯣꯏꯗꯤ ꯀꯩꯅꯣ ꯄꯩꯁꯥ ꯀꯩꯅꯣꯗꯨꯁꯨ ꯅꯨꯡꯉꯥꯏꯕꯅꯤ
ꯎ
ꯅꯣꯏ ꯎꯔꯤꯗꯨꯗꯤ ꯑꯩꯈꯣꯏ ꯈꯨꯟꯗ ꯂꯩꯕꯁꯤꯡꯗ ꯑꯥꯁ ꯍꯌꯦꯡꯁꯦ ꯀꯥꯝ ꯀꯥꯡ ꯆꯤꯛꯑꯦ
ꯎꯝ ꯆꯥꯡ ꯌꯥꯝꯃꯝꯒꯅꯤꯕ ꯅꯪ ꯃꯄꯥꯟꯗ ꯂꯩꯔꯝꯅꯤꯅ
ꯅꯣꯏꯗꯤ ꯐꯃꯨꯟꯗ ꯇꯥꯔꯕꯅꯤꯅ ꯅꯨꯡꯉꯥꯏꯔꯕꯅꯤꯗ ꯑꯥ ꯅꯆꯦꯔꯣ ꯐꯣꯟ ꯇꯧꯔꯛꯁꯤꯕꯨ
ꯏꯃꯥ ꯏꯃꯥꯒ ꯑꯥ ꯆꯆꯦꯅ ꯀꯣꯜ ꯇꯧꯔꯛꯄ ꯀꯟꯕ꯭ꯔꯣ
ꯇꯣ ꯖꯥꯔꯣ
ꯑꯦ ꯀꯦ ꯑꯃꯗꯨꯅꯦ
ꯏꯆꯦ ꯃꯗꯨꯎ ꯎꯝ ꯊꯦꯡꯉꯦꯍꯦ
ꯑꯦ ꯃꯥꯁꯨ ꯊꯏ ꯈꯪꯗꯦ
ꯅꯨꯡꯁꯥ ꯐꯖꯅ ꯁꯥꯔꯕꯅꯤ ꯑꯗꯨꯗ
ꯑꯩꯁ ꯁꯥꯏ ꯌꯥ ꯃꯤ ꯂꯩꯕ ꯌꯥꯗꯕꯅꯤ ꯐꯦꯡꯒꯨꯝꯕ ꯑꯗꯨꯝ ꯊꯥꯈ꯭ꯔꯁꯨ ꯌꯥꯗꯦꯕ
ꯇꯧꯔꯝꯅꯤ
ꯎꯝ ꯂꯩꯕ ꯌꯥꯗꯕꯅꯤ ꯑꯗꯨꯗꯤ ꯀꯔꯤꯒꯤꯅꯣ ꯃꯣꯏꯗ ꯁꯥꯝꯍꯜꯂꯤꯁꯦ ꯑꯩ ꯈꯟꯕꯅꯦꯀꯣ
ꯈꯪꯅꯤꯗꯥ ꯑꯁ ꯃꯣꯏ ꯁꯥꯕꯁꯤ ꯀꯩꯁꯨ ꯅꯠ ꯇꯦꯗ ꯃꯄꯥꯟ ꯂꯝꯁꯤꯡꯗꯨꯗꯤ ꯁꯥ ꯂꯩꯕ ꯉꯝꯃꯔꯣꯏꯗ
ꯑꯣ ꯑꯗꯨꯗꯒꯤ ꯍꯦꯟꯕ
ꯑꯁ ꯁꯔꯨꯛ ꯑꯅꯤꯅꯤꯅꯦ
ꯑꯗꯨꯗꯤ ꯀꯃꯥꯏꯅ ꯂꯩꯒꯅꯤ
ꯑꯁꯤꯗꯗꯤ ꯀꯨꯟꯊ꯭ꯔꯥ ꯃꯉꯥ ꯀꯨꯟꯊ꯭ꯔꯥ
ꯀꯨꯟꯊ꯭ꯔꯥ ꯃꯉꯥ ꯀꯨꯟꯊ꯭ꯔꯥ ꯃꯉꯥꯂꯩ ꯌꯥꯝꯃꯤꯅ
ꯑ ꯁꯤꯗꯗꯤ ꯑꯗꯨꯅꯤꯗ ꯑꯗꯨꯗꯗꯤ ꯌꯥꯡꯈꯩ ꯌꯧꯕꯅꯦ
ꯎꯝ ꯌꯥꯡꯈꯩ ꯍꯥꯏꯁꯤꯗꯤ ꯑꯩ ꯌꯥꯝ ꯁꯥꯈ꯭ꯔꯕꯅꯤꯅꯦ
ꯑꯩ ꯂꯩꯕ ꯀꯥꯟꯗꯨꯗ
ꯎꯝ ꯅꯨꯡꯁꯤꯒ ꯂꯥꯛꯑꯁꯨ ꯅꯨꯡꯉꯥꯏꯔꯣꯏꯅꯦ ꯑꯗꯨꯗꯤ ꯑ ꯁꯦ ꯅꯨꯡꯇꯤ ꯀ ꯐ꯭ꯔꯦꯁ ꯑꯣꯏꯔꯣꯏꯕ
ꯎꯝ ꯅꯨꯡꯁꯤꯠꯇꯨꯗꯤ ꯃꯩꯒ ꯆꯞ ꯃꯥꯟꯅꯔꯕꯅꯦ ꯃꯩ ꯇꯤꯛꯄꯒ ꯆꯞ ꯃꯥꯟꯅꯔꯕꯅꯦ ꯑꯗꯨꯅꯦ ꯊꯕꯛ ꯑꯣꯐ ꯂꯩꯗꯤ ꯌꯨꯝꯗ ꯂꯩꯅꯤꯡꯗꯦ ꯍꯥꯏꯗꯣ
ꯎꯝ
ꯊꯕꯛ ꯃꯐꯝ
ꯃꯄꯥꯟ ꯂꯝꯗꯗꯤ ꯃꯩ ꯇꯤꯛꯄꯒ ꯐꯪꯉꯝ ꯐꯪꯉꯝꯗꯧ ꯃꯥꯟꯗꯦꯗ
ꯏꯁ ꯐꯪꯗꯦꯗ ꯃꯦꯆꯤꯟꯒꯤ ꯀꯩꯅꯣꯗꯣ ꯁꯥ ꯑꯗꯨꯗꯤ ꯑꯗꯨꯗꯤ ꯂꯩ
ꯎꯝ
ꯏꯪꯕ ꯀꯥꯟꯗꯗꯤ ꯐꯖꯟ ꯏꯪꯕ
ꯎꯝ ꯑꯗꯨꯗꯨꯔꯣ
ꯎꯝ
ꯀꯥꯂꯦꯟꯗꯅ ꯂꯩꯕ ꯉꯝꯗꯕ ꯏꯪꯊꯝꯊꯥꯗꯨꯅ ꯑꯃꯨꯛ ꯏꯪꯕ
ꯎꯝ ꯍꯥꯏꯔꯅꯨ ꯀꯥꯂꯦꯟ ꯗꯗꯤ
ꯈꯪꯗ꯭ꯔꯦꯅꯦ ꯎꯄꯥꯟꯕꯤꯒ ꯍꯧ ꯍꯧꯕ꯭ꯔꯣ
ꯑꯁ ꯑꯗꯨꯗꯤ ꯖꯪ ꯖꯪꯒꯜ ꯑꯆꯧꯕ ꯂꯩꯌꯦ
ꯑꯣ ꯑꯗꯨ ꯑꯣꯏꯅ ꯂꯩꯕꯃꯥ ꯑꯗꯨ ꯑꯗꯨ ꯃꯐꯝꯗ ꯑꯣꯏꯅ ꯂꯩꯔꯣꯗꯅ
ꯑꯁ ꯑꯗꯨꯁꯨ ꯀꯥꯂꯦꯟꯗꯗꯤ ꯌꯥꯗꯦꯍꯦ
ꯎꯝ
ꯖꯨꯔꯥ ꯅꯤꯗꯨꯗꯗꯤ
ꯑꯣ ꯌꯥꯝ ꯁꯥꯊꯤꯕ ꯖꯤꯕꯒ ꯂꯩꯔꯗꯤ ꯌꯥꯔꯅꯤ
ꯈ꯭ꯋꯥꯏꯗꯒꯤ ꯅꯨꯡꯉꯥꯏꯒꯗꯕꯗꯤ ꯊꯕꯛ ꯃꯐꯝꯗ ꯑꯗꯨꯅ ꯅꯨꯡꯉꯥꯏꯔꯦ ꯏꯪ ꯃꯟꯗꯅ ꯑꯃꯨꯛ ꯁ꯭ꯋꯦꯇꯔ ꯂꯤꯠꯂꯤꯅꯤ ꯀꯩꯅꫭ
ꯅꯨꯡꯉꯥꯏꯅꯤꯗ
ꯎꯝ ꯑꯗꯨ ꯍꯥꯞꯄꯤꯅꯦ
ꯎꯝ ꯑꯗꯨ ꯍꯥꯞꯇ꯭ꯔꯗꯤ ꯌꯥꯔꯣꯏꯅꯦ